ꯀ꯭ꯔꯤ ꯇꯧꯕ꯭ꯔꯣ
ꯑꯁ ꯐꯝꯃꯤꯅꯦ ꯆꯥꯛ ꯆꯥꯔꯕ‌ꯣ ꯅꯪꯗꯤ
ꯀꯥꯏꯗ ꯀꯗꯥꯏꯗ ꯐꯝ
ꯆꯤꯌꯥꯔꯗ ꯐꯝꯃꯤꯌꯦ
ꯑ‌ꯣꯋ‌ꯣ ꯆꯥꯛ ꯆꯥꯔꯕꯔꯣ
ꯆꯥꯔꯦ ꯍꯣꯏ ꯅꯪꯗꯤ
ꯆꯥꯔꯦ ꯑꯩꯁꯨ ꯀꯔꯤ ꯑꯦꯟꯁꯥꯡ ꯆꯥꯒꯦ
ꯑꯩ ꯁꯤꯗꯤ ꯇꯣꯃꯦꯇꯣ ꯀꯥꯡꯁꫭꯏ ꯆꯥꯡꯒꯦ
ꯑꯥ
ꯅꫭꯏꯗꯤ
ꯑꯩꯁꯨ ꯀꯥꯡꯁꫭꯏ ꯆꯥꯕꯅꯦ ꯕꯤꯟꯁ ꯑꯂꯨ ꯑꯗꯨꯒ ꯉꯥ
ꯑꯆꯥ ꯍꯥꯎꯒꯅꯦ
ꯌꯥꯝ ꯍꯥꯎꯋꯦ
ꯍꯥꯎꯋꯦ ꯍꯥꯥ
ꯍꯣꯏ ꯍꯥꯎꯋꯦꯕ
ꯑꯁ ꯌꯥꯝ ꯆꯥꯕ ꯃꯥꯅꯤꯗ
ꯍꯣꯏ ꯌꯥꯝ ꯆꯥꯈ꯭ꯔꯦ ꯄꯣꯛ ꯊꯝꯕꯅ ꯌꯥꯗ꯭ꯔꯦ ꯇꯨꯝꯕ ꯌꯥꯔ
ꯉꯁꯤꯒꯤ ꯉꯁꯤꯒꯤ ꯃꯦꯁꯇ ꯉꯁꯤꯒꯤ ꯃꯦꯠꯁꯇꯨ ꯀꯅꯥꯗ ꯁꯞꯄꯣꯔꯠ ꯇꯧꯋꯦꯕ
ꯀꯅꯥ ꯈꯪꯗ꯭ꯔꯦ ꯑꯩꯀꯣ
ꯎꯝ
ꯑꯩꯗꯣ ꯏꯁꯄꯦꯟ ꯏꯁꯄꯦꯟꯗ ꯕꯦꯇ꯭ꯔꯤ ꯕꯦꯇ꯭ꯔꯤ ꯈꯪꯕ꯭ꯔꯥ ꯄꯁ
ꯎꯝ
ꯃꯥꯕꯨꯗꯤ ꯁꯞꯄꯣꯔꯠ ꯇꯧꯋꯦꯕ ꯑꯗꯨꯒ ꯌꯥꯝꯃ ꯂꯩꯃꯤꯟꯅ ꯌꯥꯝ ꯃꯥꯕꯨꯗꯤ ꯑꯦ
ꯄꯥꯝꯗꯦꯕ ꯑꯗꯨꯒꯤ ꯀꯅꯥ ꯕꯨꯁꯄꯣꯇꯜꯒꯤꯔꯦ ꯔꯣꯅꯥꯜꯗ ꯕꯨꯁꯨ ꯄꯥꯝꯗꯦ
ꯀꯅꯥꯕꯨ ꯎ ꯀꯅꯥꯕꯨ ꯁꯞꯄꯣꯔꯠ ꯇꯧꯕꯤꯔ ꯈꯪꯗꯦ ꯅꯪꯗꯤ
ꯑꯩꯗꯤ ꯌꯥꯝꯅ ꯍꯅꯨꯕꯗ ꯁꯞꯄꯣꯔꯠ ꯇꯧꯔꯒꯦ
ꯍꯥꯥ
ꯍꯅꯨꯕꯗꯣ
ꯍꯟꯅꯨꯕ
ꯔꯣꯅꯥꯜꯗꯣ ꯔꯣꯅꯥꯜꯗꯣ
ꯄꯦꯟꯅꯥꯜꯗꯣꯅꯦ ꯀꯔꯤꯔꯣ
ꯃꯥꯁꯨ ꯀꯞꯄꯅꯦꯕ ꯑꯗꯨꯒꯤ ꯁꯄꯣꯔꯠ ꯇꯧꯕꯤꯒꯣ
ꯀꯥꯞꯀꯅꯤ ꯑꯃ ꯍꯣꯔꯦꯟ
ꯑꯠꯇ꯭ꯔ
ꯪ ꯁꯤ ꯑꯦ ꯁꯤ
ꯅꯗꯤ ꯀꯌꯥ ꯆꯜꯦ
ꯍꯥ
ꯅꯪꯒꯤꯗꯤ ꯀꯌꯥ ꯂꯣꯏꯈ꯭ꯔꯦ
ꯄꯥꯪꯕꯤ ꯑꯄꯥꯪꯕ ꯈꯪꯗꯛꯑꯦ ꯈꯪꯗꯦꯕ
ꯅꯝꯕꯔ ꯀꯌꯥ ꯂꯣꯏꯈ꯭ꯔꯒꯦꯕ
ꯈꯪꯗꯦ ꯍꯥꯏꯔꯕ
ꯀꯠꯇ ꯍꯒ
ꯀ꯭ꯂꯥꯁ ꯆꯠꯀꯦ ꯍꯥꯏꯕ ꯍꯥꯏꯕ꯭ꯔꯣ ꯍꯌꯦꯡꯗꯤ
ꯍꯌꯦꯡꯁꯦ ꯆꯠꯀꯅꯤ ꯑꯁ ꯑꯌꯨꯛ ꯉꯟꯇꯥꯛꯅꯦ ꯇꯜꯂꯦꯗ
ꯇꯝꯗꯅ ꯅꯨꯄꯥ ꯑꯣꯏꯔꯒ ꯀꯔꯤꯒꯤ ꯇꯕ ꯅꯨꯄꯥ ꯑꯣꯏꯔꯒ ꯀꯔꯤꯒꯤ ꯇꯕ꯭ꯔꯣ
ꯌꯥ ꯑꯗꯨꯕꯩꯅꯤꯍꯦ
ꯑ ꯌꯥꯅꯤꯉꯅꯥ
ꯍꯥꯥ
ꯍꯥ
ꯀ꯭ꯔꯦꯕ
ꯌꯥꯅꯤꯡꯉꯥꯏ ꯇꯧꯕ ꯀꯔꯤꯒꯤ ꯌꯥꯗꯕꯅꯣ
ꯎꯝ ꯎ
ꯅꯣꯡ ꯃꯥꯗꯤ ꯀꯣꯏꯕ ꯆꯠꯁꯦ ꯑ ꯍꯥ ꯅꯧꯃꯔꯤ ꯀꯣ ꯀꯣꯏꯕ ꯆꯦꯁꯦꯕ
ꯍꯥ
ꯅꯣꯡꯃꯗꯤ ꯈ ꯄ ꯆꯦꯁꯦ
ꯌꯥꯥꯏꯅ
ꯍꯣꯏ ꯑꯥ
ꯀꯔꯤꯅꯣ
ꯇꯥꯕ꯭ꯔꯣ ꯎꯝ ꯂꯣꯛꯇꯥꯛ ꯂꯣꯛꯇꯥꯛ
ꯆꯠꯁꯦ ꯆꯠꯁꯦ ꯌꯥꯏꯌꯦꯦ
ꯒꯥꯔꯤ ꯂꯩꯕ꯭ꯔꯣꯅ ꯍꯣꯏꯅꯦ
ꯀꯔꯤ ꯂꯩꯌꯦ
ꯑꯁ ꯒ꯭ꯔꯤ ꯒ꯭ꯔꯤ ꯑꯆꯧꯕꯔ ꯃꯆꯥꯥ ꯏꯁꯀꯨꯇ
ꯎꯝ
ꯐꯦ ꯃꯤꯅꯤꯀ
ꯀꯔꯤ ꯍꯥꯏꯕ
ꯃꯤꯦꯅꯤꯀ ꯔꯤ ꯄꯑ
ꯑ ꯑꯩꯅ
ꯁꯦꯡꯕꯅꯦ ꯊꯣꯛ ꯊꯣꯛꯄ ꯍꯩꯕ꯭ꯔꯣꯅ
ꯆꯠꯂꯣꯍꯦ ꯀꯔꯤ ꯃꯆꯥꯕꯨ ꯊꯑꯣꯏꯦꯕ
ꯍꯦꯔꯝꯃ
ꯑ
ꯍꯦꯔꯥꯃ
ꯅꯪ ꯁꯥꯏꯀꯜꯗꯎ ꯍꯥꯏꯕ꯭ꯔꯥ
ꯑꯦꯌꯦꯦ
ꯁꯥꯏꯀꯜ ꯊꯧ ꯍꯥꯏꯔꯗꯤ ꯀ ꯀꯩꯁꯨ ꯅꯠꯇꯦ
ꯁꯦꯁ ꯑꯩꯗꯤ ꯊꯥꯖꯗꯦ ꯅꯪꯕꯨꯣ ꯊꯥꯖꯗꯦ ꯊꯖꯗ ꯊꯖꯗꯦ ꯑ ꯑꯁ ꯅꯕꯒ ꯐꯠꯇꯦꯗ ꯅꯪꯒꯤ
ꯀꯔꯤ ꯇꯧꯔꯒꯦ
ꯍꯥꯥ
ꯅꯪꯒꯤꯅꯦ ꯐꯠꯇꯕꯗꯤ
ꯅꯪ ꯅꯪꯒꯤ ꯈꯣꯟ ꯐꯖꯅ ꯇꯗꯦꯕ
ꯁ ꯅꯪꯦ ꯅꯪꯒꯤꯅ ꯅꯨꯡꯉꯥꯏꯇꯣꯏꯅꯦ ꯅꯪꯒꯤꯅꯤ
ꯁꯨꯁ ꯁꯔ ꯃꯤꯅ ꯃꯤꯅ ꯑꯩꯒꯤ ꯏꯃꯥ ꯑ ꯇꯥꯛꯇꯁꯂꯣ ꯍ
ꯀ꯭ꯔꯤꯄꯥ ꯑꯩꯒꯤꯗꯤ ꯅꯨꯡꯉꯥꯏꯕꯅꯤꯗꯅꯦꯕꯨꯖꯤꯗꯤ
ꯎꯠꯇꯕ ꯄꯩꯁꯥꯅ ꯇꯥ ꯑꯗꯨꯦꯕ
ꯅꯪꯒꯤꯅꯦ ꯅꯨꯡꯉꯥꯏꯇꯕꯗꯣ
ꯎꯝ ꯑꯩꯒꯤꯗꯤ ꯐꯨ ꯐꯥꯡꯕꯅꯦ ꯑꯗꯨꯒ
ꯀꯁꯨꯁꯨ ꯐꯣꯟꯅꯤꯅ ꯑꯗꯨꯣ
ꯆꯦꯁ
ꯑ‌ꯦ
ꯊ꯭ꯔꯤ ꯖꯤ ꯑꯣꯏꯔꯝꯅꯤ ꯅꯪꯒꯤ
ꯑ ꯊꯃꯣꯏ ꯁꯣꯛꯑꯦ ꯍ‌ꯦ ꯑꯗꯨꯗꯤ
ꯅꯪꯒꯤ ꯆꯦ ꯑꯩꯈꯣꯏꯁ
ꯍꯥꯥ
ꯅꯪꯒꯤ ꯅꯆꯦ ꯑꯩꯈꯣꯏꯗꯤ ꯀꯥꯏ ꯆꯠꯈ꯭ꯔꯕ꯭ꯔꯥ
ꯂꯩꯌꯦ ꯂꯩꯌꯦ ꯄꯨꯟꯅ ꯂꯩꯌꯦ
ꯑꯣ ꯇꯥꯁꯨ ꯇꯥꯗ꯭ꯔꯒ ꯃꯣꯏꯒꯤ
ꯑꯦ ꯃꯣꯏꯁꯨ ꯇꯨꯃꯤꯦꯟ ꯇꯨꯃꯤ ꯂꯩꯟꯅꯗ
ꯂꯉꯣ ꯍꯥꯏꯣ
ꯎꯝ ꯍꯣꯏ ꯍꯣꯔꯦꯟ ꯅꯥꯔꯛꯀꯅꯤ ꯕꯣꯔ ꯌꯦꯡꯕ ꯀꯥꯟꯗ
ꯎꯝ
ꯍꯧꯖꯤꯛꯇꯤ ꯄꯥꯝꯃꯣꯏꯏꯕ ꯏꯅꯔꯖꯤꯗꯣ
ꯃꯥꯏ ꯑꯣꯏꯕ꯭ꯔꯣ
ꯑꯣꯏꯕꯅꯤꯍꯦ ꯅꯪ ꯈꯪꯗꯦ
ꯍꯧꯖꯤꯛꯅ ꯈꯪꯕ ꯅ ꯑꯩꯗꯤ
ꯈꯔ ꯁꫭꯏꯔꯅ ꯑꯗꯨꯗ
ꯁꯣ ꯑꯩꯁ ꯉꯅ ꯍꯥꯏꯕꯤꯔꯗꯤ ꯑꯩꯁꯨ ꯈꯪꯉꯦ ꯈꯪꯒꯗꯕꯅꯤ ꯅꯪꯅ ꯊꯦꯡꯅ ꯃꯖꯩꯅ ꯍꯥꯏꯔ ꯎꯝ ꯌꯥꯗ꯭ꯔꯦ ꯌꯥꯗ꯭ꯔꯦ ꯅꯪ ꯎ
ꯏꯁ ꯂꯥꯏꯔꯍꯦ
ꯂꫭꯏꯔꯍꯦ
ꯂꯣꯏꯔꯤ ꯗ
ꯂꫭꯏꯔꯍꯦ
ꯎꯝ
ꯏꯔꯨꯕꯔ ꯉꯁꯤ
ꯅꯪꯒꯤꯖ ꯋꯥꯔꯤ ꯋꯔꯤ ꯂꯩꯇꯕꯤ ꯖꯥꯇ-ꯖꯥꯇ ꯊꯪꯕ ꯃꯂ‌ꯦꯗ
ꯑꯩꯁꯨꯍ ꯏꯔꯨꯋ‌ꯦ ꯍꯧꯖꯤꯛꯅ
ꯉꯁꯥꯏ ꯏꯔꯨꯅ ꯆꯥꯛ ꯆꯥꯗ꯭ꯔꯤꯀꯥꯟꯗ
ꯑꯣ ꯑꯩꯁꯨ
ꯅꯪꯗꯤ ꯆꯥꯛ ꯆꯔ ꯏꯔꯨꯕ꯭ꯔꯣ
ꯎꯝ ꯆꯥꯛꯖꯥꯗ꯭ꯔꯤꯉꯩꯗ ꯏꯔꯨꯔꯒ ꯐꯐꯠ ꯐꯐꯠ ꯏꯔꯨꯔꯒꯀꯣ ꯆꯥꯛꯆꯥꯥꯕ
ꯑꯣ ꯁꯠ ꯁꯠ ꯆꯥꯕ
ꯎꯝ ꯐꯐꯠ ꯐꯐꯠ ꯏꯔꯔꯒꯥꯁ ꯆꯐꯠ ꯆꯥꯕ
ꯅꯪꯗ ꯁꯠ ꯁꯠ ꯁꯠꯠ ꯁ ꯁꯠ ꯆꯥꯗꯕ ꯃꯥꯜꯂꯦꯗ
ꯑꯩꯔꯣ
ꯇꯞꯅ ꯆꯥꯕꯒꯤ ꯑꯃꯨꯛ ꯌꯥꯝꯅ ꯆꯥꯕꯒꯤ ꯊꯤ ꯐꯥꯏꯅꯤꯡꯉꯤꯕ ꯃꯥꯜꯂꯤꯗ
ꯍꯤꯍꯤ ꯁꯔ ꯇꯣꯏꯂꯦꯠ ꯆꯠꯀꯦ ꯍꯥꯏꯕꯗꯤ ꯑꯩ ꯀꯔꯤ ꯌꯨꯟ ꯍꯟꯅꯤꯉꯥꯏ ꯆꯠꯀꯦ ꯍꯥꯏꯕꯅꯦ ꯑꯥꯡꯁꯨ ꯋꯥꯁ ꯔꯨꯝꯝ ꯆꯠꯀꯦ ꯍꯥꯏ ꯍꯥꯏꯗꯤ ꯐꯒꯗꯕ ꯀꫭ
ꯑꯗꯨꯅꯤ ꯅꯪꯅ ꯁꯣꯏꯕ ꯅꯠꯇ꯭ꯔꯥ
ꯍꫭꯏ ꯑꯩꯅꯅꯩ ꯀꯣꯛ ꯀꯣꯛ ꯄꯤꯌꯨꯀꫭ
ꯎꯝ ꯌꯥꯗ ꯏꯩꯗ ꯁꯤ ꯏꯁ
ꯌꯥꯕꯤꯌꫭ ꯄ꯭ꯂꯦꯁ
ꯅꯣꯏꯗꯤ ꯐꯣꯟꯗꯨꯝ ꯄꯥꯍꯟꯕ꯭ꯔꯣ
ꯍꫭꯏꯅ ꯐꯔꯁꯨ ꯐꯠ ꯇ꯭ꯔꯁꯨ ꯖꯤꯄꯤꯅꯦ ꯁ‌ꯦꯁ
ꯀꯩꯍꯕ
ꯎꯝ ꯀꯩꯁꯨꯅꯇ‌ꯦ
ꯑꯁ ꯑꯩꯅꯒ ꯋꯥꯔꯗꯦꯟ ꯑꯣꯏꯔꯝꯃꯗꯤ ꯐꯖꯅ ꯐꯨꯅꯤꯍꯦ
ꯦ ꯎꯅ ꯑꯩꯗꯤ ꯀꯛꯑ ꯂꯩꯔꯣꯏꯌꯦ
ꯎꯝ
ꯋꯥꯔꯗꯟ ꯑꯣꯏꯕ ꯎꯝ ꯕ ꯃꯐꯝꯗ ꯑꯩꯗꯤ ꯂꯩꯔꯣꯏꯕ
ꯐꯖꯅꯝꯐꯨꯅꯤ ꯍꯦꯛ ꯋꯥꯔꯗꯦꯟ ꯑꯣꯏꯔꯝꯃꯗꯤ
ꯑꯗꯨꯅꯦ ꯑꯩꯗꯤ ꯑꯩꯗꯤ ꯂꯩꯔꯣꯏꯕ ꯅꯪꯅ ꯋꯔꯗꯟ ꯑꯣꯏꯔꯗꯤ ꯍꯥ ꯀ꯭ꯔꯤꯒꯤ ꯏꯂꯣ ꯅꯅ ꯑꯣꯄ꯭ꯔꯥ
ꯀꯔꯤꯅꫭ
ꯀ꯭ꯔꯤꯒꯤ ꯂꯣꯟꯅ ꯅꯣꯛꯄ ꯁꯥꯕ꯭ꯔꫭꯕ
ꯅꯣꯛꯇꯦꯗ ꯑꯩꯈꯣꯏꯗꯤ ꯅꯣꯛꯄ ꯍꯩꯇꯦꯗ ꯑ
ꯍꯧꯖꯤꯛ ꯐꯥꯎ ꯅꯣꯛꯇ꯭ꯔꯤꯅ ꯅꯪꯕꯨ ꯑ ꯀꯔꯦ ꯄꯣꯛꯄ ꯅꯨꯃꯤꯠꯇꯒꯤ
ꯍꯣꯏ ꯐꯖꯅꯗꯤ ꯅꯣꯛꯇ꯭ꯔꯤ
ꯍꯤ ꯍꯤ ꯍꯤ ꯇꯝꯕꯤꯒ‌ꯦ